ꯍꯜꯂꯣ ꯑꯩ ꯇꯥꯏꯌꯦ
ꯎꯝ ꯍꯣꯏ ꯅꯨꯡꯉꯥꯏꯔꯤ ꯅꯪꯗꯤ
ꯑꯩꯁꯨ ꯅꯨꯡꯉꯥꯏꯔꯤꯗ ꯀꯩ ꯇꯧꯔꯤꯅꯣ
ꯑꯩꯁꯦ ꯁꯤꯡꯖꯨ ꯆꯥꯕ ꯍꯜꯂꯛ ꯍꯜꯂꯛꯇ ꯉꯥꯏꯔꯤ ꯑꯗꯨꯒ ꯔꯨꯝꯗ ꯑꯗꯨꯝ ꯂꯩꯌꯦ ꯅꯪꯗꯤ
ꯑꯩꯗꯤ ꯊꯕꯛ ꯃꯐꯝꯗ ꯂꯩꯔꯤꯗ꯫
ꯑꯣ ꯌꯥꯝ ꯐꯩꯀꯣ ꯃꯤꯗꯤ ꯊꯕꯛ ꯃꯐꯝ ꯂꯩꯒ ꯂꯩꯦ ꯍꯥꯏꯔꯦ꯫
ꯑꯁ ꯅꯪꯅ ꯅꯪꯅ ꯍꯦꯟꯅ ꯐꯩꯌꯦꯅ ꯁꯤꯡꯤꯖꯨ ꯆꯥꯕ ꯆꯠꯂꯤ ꯀꯥꯟ
ꯑꯍꯣꯏ ꯑꯩꯁꯨ ꯉꯁꯤꯒꯛꯇ ꯑꯣꯐ ꯂꯩꯕꯒꯤ ꯆꯠꯄꯅꯦ ꯍꯌꯦꯡꯗꯩꯗꯤ ꯑꯩꯁꯨ ꯀꯔꯤꯁꯨ ꯍꯧ ꯍꯧꯔꯅꯤ ꯉꯁꯤꯈꯛꯇ ꯑꯣꯐ ꯂꯩꯕꯗꯨꯗ ꯏꯃꯥꯟꯅꯕꯤ ꯑꯩꯈꯣꯏꯒ ꯄꯨꯟꯕ ꯀꯣ
ꯑꯥꯎ ꯎꯝ ꯏꯃꯥꯟꯅꯕꯤꯁꯤꯡꯁꯨ ꯌꯥꯝ ꯂꯩꯔꯕꯅꯤꯅ
ꯍꯣꯏ ꯂꯩꯌꯦ ꯀꯔꯤꯔꯣ ꯅꯪꯁꯨ ꯂꯩꯔꯝꯅꯤꯅ ꯑꯗꯨꯕꯨꯗꯤ ꯂꯩꯇ꯭ꯔꯣ
ꯂꯩꯇꯕꯒꯤ ꯑꯗꯨꯗ ꯇꯧꯔꯛꯄꯅꯤꯅꯦ
ꯑꯣ ꯍꯣ ꯑꯥ ꯀꯥꯏ ꯀꯥꯏ ꯌꯥꯝ ꯁꯥꯏꯌꯦꯀꯣ ꯁꯥꯗ꯭ꯔꯣ ꯅꯪꯗꯤ
ꯍꯣꯏ ꯑꯩꯈꯣꯏ ꯃꯐꯝꯗꯗꯤ ꯌꯥꯝ ꯁꯥꯏꯅ
ꯎꯝ ꯌꯥꯝ ꯍꯣꯠ ꯑꯣꯏꯌꯦ ꯑꯩꯈꯣꯏ ꯑꯗꯋꯥꯏ ꯎꯝ ꯆꯥꯛ ꯏꯁꯤꯡꯗꯤ ꯆꯥꯅꯔꯕ ꯄꯨꯡ ꯀꯌꯥꯗ ꯆꯥꯗꯣꯏꯔꯣ ꯑꯗꯨꯗꯤ
ꯑꯁ ꯑꯩꯗꯤ ꯄꯨꯡ ꯇꯔꯥ
ꯑꯣ ꯊꯦꯡꯉꯦꯅ
ꯉꯥꯏ
ꯎꯝ ꯑꯣ ꯄꯨꯡ ꯀꯌꯥ ꯀꯌꯥ ꯐꯥꯎ ꯇꯧꯒꯦ ꯍꯥꯏꯁꯦ ꯅꯣꯏꯒꯤ ꯊꯕꯛꯄꯣ
ꯑꯩꯈꯣꯏ ꯄꯨꯡ ꯃꯔꯤꯗ ꯍꯧꯕ
ꯄꯨꯡ ꯇꯔꯥ ꯗ ꯂꯣꯏꯕꯒꯤ
ꯑꯌꯨꯛꯀꯤꯔꯣ ꯍꯥꯏꯁꯦ
ꯅꯠꯇꯦ
ꯑꯌꯨꯛꯀꯤ ꯄꯨꯡ ꯃꯔꯤꯗ ꯍꯧꯔꯒ ꯀꯃꯥꯏꯅ
ꯅꯠꯇꯦ ꯅꯠꯇꯦ ꯅꯠꯇꯦ
ꯏꯚꯤꯅꯤꯡꯒꯤ ꯄꯨꯡ ꯃꯔꯤꯗꯒꯤ ꯍꯧꯕ ꯑꯣ ꯑꯣ ꯑꯗꯨꯒ ꯍꯣꯔꯦꯟ ꯄꯨꯡ ꯇꯔꯥꯐꯥꯎ ꯑꯣ ꯄꯥꯔꯠ ꯇꯥꯏꯝ ꯖꯣꯕꯀꯨꯝꯕꯅꯤꯀꯣ ꯑꯗꯨꯗꯤꯀꯣ ꯑꯣ ꯌꯥꯝ ꯐꯩꯌꯦꯀꯣ ꯍꯣꯏ ꯉꯥꯛꯇꯪꯅꯤꯅ ꯑꯗꯨꯗꯤ ꯗꯦ ꯇꯥꯏꯝꯗꯗꯤ ꯑꯗꯨꯝ ꯐ꯭ꯔꯤ ꯂꯩꯅ
ꯍꯣꯏ ꯐꯔꯤ ꯂꯩꯌꯦ ꯗꯦ ꯇꯥꯏꯝꯗꯗꯤ
ꯑꯗꯨꯗꯤ ꯉꯥꯏꯍꯥꯛꯇꯪ ꯇꯧꯕꯗꯤ ꯄꯥꯔꯠ ꯇꯥꯏꯝ ꯖꯣꯕ ꯅꯤꯅ ꯄꯥꯔꯠ ꯇꯥꯏꯝ ꯖꯣꯕ ꯑꯗꯨꯗꯤ ꯌꯥꯝ ꯐꯩꯌꯦ ꯃꯤ ꯗꯤ ꯄꯩꯁꯥ ꯌꯥꯝ ꯇꯥꯜꯂꯦꯀꯣ
ꯑꯣ ꯑꯣ
ꯎꯝ
ꯂꯣꯏꯔꯒ
ꯎꯝ ꯍꯣꯏ ꯁꯤ ꯉꯥꯛꯇꯅꯦ ꯇꯥꯜꯂꯒ ꯆꯥꯒꯗꯕꯅꯦ ꯀꯗꯥꯏꯗ ꯐꯔꯤꯗ ꯀꯅꯥꯅ ꯄꯤꯒꯗꯕ ꯅꯠꯇ꯭ꯔ ꯍꯧꯖꯤꯛ
ꯍꯣꯏ ꯃꯥꯅꯤ ꯍꯨꯃꯥꯡꯅ ꯆꯥꯒꯗꯧꯕꯅꯤꯅꯦ
ꯑꯣ ꯍꯣꯏꯅꯦ ꯍꯣꯏꯅꯦ꯫ ꯑꯗꯨ ꯅꯪ ꯀꯣꯂꯦꯖꯀꯨꯝꯕꯗꯤ ꯀꯥꯕ꯭ꯔꯣ ꯅꯠꯇ꯭ꯔꯒ ꯀꯩꯗꯧꯕ꯭ꯔꯣ꯫ ꯀꯥꯗ꯭ꯔꯕ꯭ꯔꯣ ꯂꯣꯏꯔꯕ ꯅꯠꯇ꯭ꯔꯒ ꯀꯃꯥꯏꯅ ꯇꯧꯕ꯭ꯔꯣ꯫
ꯅꯣꯏ ꯂꯣꯏ ꯂꯣꯏ ꯂꯣꯏꯔꯦ ꯒꯣꯚꯔꯃꯦꯟꯅ ꯑꯩꯒꯤ ꯃꯛꯇ ꯂꯥꯏꯔꯤꯛ ꯄꯨꯊꯣꯛꯇꯔꯦ ꯁꯦꯜ ꯊꯣꯛꯇꯔꯦ꯫
ꯑꯣ ꯑꯣ ꯂꯣꯏ ꯂꯣꯏꯔꯦ ꯍꯥꯏꯕ꯫
ꯍꯣꯏ꯫
ꯑꯣ ꯑꯣ ꯌꯥꯝ ꯐꯩꯌꯦ ꯐꯔꯦ ꯀꯌꯥ ꯐꯥꯎ ꯇꯝꯕ ꯅꯪꯅ ꯑꯗꯨꯗꯤ꯫ ꯀꯗꯥꯏ ꯐꯥꯎ ꯌꯧꯅ ꯇꯝꯃꯝꯒꯦ꯫
ꯇꯦꯟ ꯐꯥꯎ ꯈꯠꯇꯅꯤꯗ꯫
ꯇꯦꯟ ꯐꯥꯎ ꯈꯇ꯫
ꯎꯝ꯫
ꯑꯣ ꯀꯩꯒꯤꯔꯣ ꯃꯈꯥꯗꯤ ꯇꯥꯅꯤꯡꯗꯕꯤꯒꯤꯔꯣ ꯅꯠꯇ꯭ꯔꯒ ꯀꯩꯒꯤꯔꯣ꯫
ꯇꯃꯁꯨ ꯀ ꯀꯅꯥꯕ ꯂꯩꯔꯔꯣꯏꯗ꯫
ꯑꯗꯨ ꯑꯄꯥꯝꯕꯅꯤꯗ ꯅꯣꯏꯒꯤ ꯑꯗꯨꯕꯨꯗꯤ ꯀ꯭ꯂꯥꯁ ꯇꯨꯌꯦꯞ ꯐꯥꯎꯗꯤ ꯇꯝꯃꯝꯕ ꯌꯥꯏꯅ꯫
ꯎꯝ ꯅꯪꯗꯤ꯫
ꯑꯩꯁꯨ ꯀꯣꯂꯦꯖ ꯀꯥꯔꯤꯌꯦ ꯑꯩꯁꯨ ꯀꯣꯂꯦꯖ ꯁꯥꯇ꯭ꯔꯥꯅꯦ꯫ ꯕꯤ ꯑꯦ ꯇꯝ ꯁꯦꯀꯦꯟ ꯁꯦꯝ ꯈꯛꯇꯪ ꯉꯥꯏꯔꯤꯗ ꯑꯩꯁꯨ ꯀꯣ ꯑꯉꯥꯡ ꯑꯣꯏꯔꯤꯗ ꯑꯩꯁꯨ꯫
ꯁꯦꯀꯦꯟ ꯁꯦꯝ ꯈꯛꯇꯪ ꯉꯥꯏꯔꯤꯌꯦ꯫
ꯑꯁ ꯀꯣꯂꯦꯖ ꯀꯥꯕꯁꯦ ꯅꯨꯡꯉꯥꯏꯔꯕꯅꯤꯗ꯫
ꯑꯩ ꯀꯣꯂꯦꯖꯀꯕ ꯍꯥꯏꯁꯦ ꯀꯣꯔꯦꯁꯄꯣꯟꯗꯤꯡ ꯊꯝꯃꯅꯦꯕꯀꯣ ꯔꯤꯒꯨꯂꯔ ꯆꯠꯇꯦꯕꯀꯣ꯫
ꯑꯩꯈꯣꯏꯗꯤ ꯀꯣꯂꯦꯖ ꯀꯥꯕ ꯃꯍꯥꯎꯁꯨ ꯈꯪꯗ꯫
ꯎꯝ ꯑꯩꯈꯣꯏꯁꯨꯅꯤꯗ ꯆꯞ ꯃꯥꯟꯅꯩ ꯑꯩꯁꯨ ꯆꯞ ꯃꯥꯟꯅꯩ ꯑꯩꯈꯣꯏꯁꯨ꯫
ꯍꯥꯏ ꯁ꯭ꯀꯨꯜ ꯂꯥꯏꯐꯒꯤ ꯇꯣꯛꯈ꯭ꯔꯕꯅꯤꯅꯀꯣ꯫
ꯎꯝ꯫
ꯈꯣꯏꯁꯨ ꯆꯞ ꯃꯅꯦꯌꯦ ꯀ꯭ꯂꯥꯁ ꯀꯣꯂꯦꯖ ꯆ ꯀꯣꯂꯦꯖ ꯀꯥꯏ ꯍꯥꯏꯕ ꯋꯥ ꯈꯛꯇꯅꯤ ꯁꯨꯡꯆꯠ ꯆꯠꯇꯦ ꯑꯩꯁꯨ꯫ ꯀꯔꯦꯁꯄꯣꯟꯗꯤꯡ ꯊꯝꯃꯦꯕ ꯑꯩ꯫ ꯀꯣꯔꯦꯁꯄꯣꯟꯗꯤꯡ ꯊꯝꯕꯒꯤꯅꯦ ꯑꯗꯨꯒꯤꯅꯦꯕ ꯍꯥꯏꯗꯤ ꯑꯦꯛꯖꯥꯝꯒꯨꯝꯕ ꯈꯛꯇ ꯊꯥꯕ ꯆꯠꯄꯀꯣ꯫
ꯑꯣ꯫
ꯑꯗꯨꯒꯤ ꯀꯣꯔꯦꯁꯄꯣꯟꯗꯤꯡ ꯊꯝꯃꯒ꯫ ꯄ꯭ꯔꯇꯥꯏꯝ ꯖꯣꯞ ꯇꯧꯋꯦ ꯑꯗꯨꯒ ꯑꯩ ꯀ꯭ꯂꯥꯁꯁꯨ ꯆꯠꯂꯤꯕ ꯀ꯭ꯂꯥꯁ ꯀꯝꯄ꯭ꯌꯨꯇꯔ ꯀ꯭ꯂꯥꯁꯁꯨ꯫ ꯑꯗꯣ ꯍꯟꯗꯛꯅ ꯂꯣꯏꯈ꯭ꯔꯕ ꯑꯩꯁꯨꯀꯣ ꯑꯗꯨꯒꯤ꯫ ꯀꯦꯝ ꯇꯧꯅꯤꯡꯗ꯭ꯔꯦꯗꯤ ꯏꯔꯥꯡ ꯃꯇꯥꯁꯤꯒ ꯃꯅꯤꯄꯨꯔꯒꯤ꯫
ꯀꯩꯝ ꯇꯧꯅꯤꯡꯗ꯭ꯔꯦ ꯑꯗꯨꯝ ꯃꯤꯔꯦꯝꯒꯤ ꯇꯥꯏꯞꯇ ꯂꯩꯔꯦ ꯑꯩꯁꯨ꯫
ꯃꯤꯔꯦꯝ ꯃꯤꯅꯦꯕ꯫
ꯍꯣꯏ ꯃꯤꯔꯦꯝꯒꯤ ꯇꯥꯏꯞꯇ ꯂꯩꯔꯦ ꯆꯥꯔꯒ ꯇꯨꯝꯃꯒ ꯂꯩꯔꯦ꯫ ꯊꯥꯕꯥꯛꯁꯨ ꯄꯥꯔꯇꯥꯏꯝ ꯖꯣꯞꯄꯨꯗꯤ ꯇꯧꯋꯦ ꯑꯗꯨ ꯑꯣꯏꯔꯁꯨ ꯑꯗꯨꯝ꯫ ꯑꯗꯨꯝ ꯐꯝꯃ ꯂꯩ ꯊꯕꯛ ꯃꯐꯝꯗꯁꯨ ꯇꯨꯝꯃꯒ ꯑꯗꯨꯝ ꯂꯩꯌꯦ ꯑꯩꯗꯤ꯫
ꯑꯗꯨꯗꯤ ꯅꯣꯛꯅꯕ ꯇꯧꯔꯣꯏ
ꯑꯁ ꯀꯗꯥꯏꯗꯒꯦ ꯂꯨꯍꯣꯡꯕꯗ ꯍꯧꯖꯤꯛ ꯂꯨꯍꯣꯡꯒ ꯀꯔꯤ ꯆꯥꯒꯅꯤ꯫
ꯃꯇꯝ ꯋꯥꯠꯂꯤꯗ ꯑꯉꯥꯡ ꯑꯣꯏꯔꯤꯗ ꯑꯩꯈꯣꯏꯗꯤ꯫ ꯅꯣꯏ ꯍꯥꯟꯅ ꯊꯤꯈ꯭ꯔꯣ ꯅꯣꯏ ꯕꯣꯏꯕꯨ ꯅꯌꯨꯝ ꯄꯥꯟꯈ꯭ꯔꯣ ꯑꯗꯨꯒ ꯑꯈꯣꯏꯗꯤ ꯀꯣꯟꯅꯥꯂꯔ ꯄꯥꯟꯒꯦ꯫
ꯁꯍꯤ ꯀꯌꯥꯁꯨꯨꯔꯦ ꯑꯗꯨꯗꯅ
ꯅꯪ ꯍꯥꯟꯅ ꯍꯥꯏꯌꯨꯅꯦ ꯑꯩꯗꯤ ꯑꯉꯥꯡ ꯑꯣꯏꯔꯤꯌꯦ ꯈꯪꯗꯦ ꯅꯉꯣꯟꯗꯒꯤ ꯍꯟꯕ꯭ꯔꯥ ꯑꯉꯥꯡ ꯑꯣꯏꯕ꯭ꯔꯥꯁꯨ ꯈꯪꯗꯦ
ꯅꯪꯅ ꯑꯍꯟ ꯑꯣꯏꯔꯝꯅꯤꯗ
ꯍꯥꯏꯌꯣ ꯍꯥꯏꯌꯣ ꯀꯌꯥꯔꯥ
ꯑꯩꯗꯤ
ꯎ ꯌꯥ ꯑ
ꯇꯋꯦꯟꯇꯤ ꯐꯥꯏꯚ ꯐꯥꯏ ꯆꯪꯖꯤ ꯈꯥꯏ ꯊꯥꯛꯇ ꯂꯩꯔꯤ
ꯑꯣ ꯑꯅꯪꯅꯦ ꯗ ꯌꯥ ꯅꯪꯅ ꯁꯤꯅꯤꯌꯥꯔ ꯌꯥꯝ ꯑꯣꯏꯌꯦ ꯑꯗꯨꯗꯤ ꯑꯩꯉꯣꯟꯗꯒꯤ ꯑꯩꯗꯤ ꯍꯟꯗ ꯍꯟꯗꯛ ꯖꯨꯟ ꯊꯥꯔꯇꯤꯗꯀꯣ
ꯎꯝ
ꯎꯝ ꯇ꯭ꯋꯦꯟꯇꯤ ꯋꯥꯟ ꯁꯨꯗ ꯉꯥꯏꯔꯤꯌꯦ ꯑꯩꯗꯤ
ꯑꯣ ꯍ
ꯑꯩꯇꯤ ꯋꯥꯟ ꯁꯨꯗ ꯉꯥꯏꯒꯦ ꯑꯁ ꯈꯪꯗꯦꯗ ꯐꯕ꯭ꯔꯥ ꯐꯠꯇꯕ꯭ꯔꯥ ꯑꯗꯨꯝ ꯑꯩ ꯏꯁꯥꯒꯤ ꯈꯤꯇꯪ ꯑꯣꯏꯔꯁꯨ ꯀꯥꯟꯅꯅꯕꯅꯀꯣꯠ ꯇꯧꯕꯅꯤꯗ
ꯇꯌꯦꯟꯇꯤ ꯋꯥꯟ ꯑꯣꯏꯔꯗꯤ ꯂꯩꯁꯥꯕꯤ ꯐꯥꯔꯦ ꯅ
ꯈꯡꯗꯦꯗꯥ ꯍꯣꯏ ꯑꯗꯨꯁꯨ ꯌꯨꯝ ꯄꯥꯝꯕ ꯌꯥꯔꯕꯅꯤ ꯄꯥꯜꯂꯗꯤꯀꯣ ꯅꯨꯄꯤꯈꯣꯏꯗꯤ ꯑꯗꯨꯝ ꯑꯌꯥꯝꯕꯁꯨ ꯌꯨꯝ ꯉꯟꯇꯥ ꯉꯟꯇ ꯉꯟꯇꯥ ꯄꯜꯂꯤꯗꯅ ꯅꯨꯄꯤꯗꯤ
ꯎꯝ
ꯗꯤ ꯌꯥꯔꯦ ꯌꯥꯔꯦ ꯄꯥꯜꯂꯣꯏ ꯑꯗꯨꯕꯨ ꯀꯩ ꯀꯥꯟꯅꯅꯤꯒꯦ ꯍꯧꯖꯤꯛ ꯑꯉꯥꯡ ꯑꯣꯏꯔꯤ ꯀꯔꯤ ꯆꯥꯒꯅꯤ ꯄꯥꯂꯒ
ꯑꯗꯨꯗ ꯉꯁꯥꯏ ꯐꯖꯅ ꯇꯥꯜꯂꯣꯅ ꯄꯩꯁꯥ
ꯍꯣꯏ ꯇꯥꯟꯈꯤꯒꯦ ꯑꯗꯨꯒ ꯅꯨꯄꯥ ꯈꯔ ꯒ꯭ꯌꯥꯟ ꯇꯥꯕ ꯑꯗꯨ ꯊꯤꯔꯒ ꯑꯗꯨꯝ ꯆꯥꯟꯅꯔꯗꯤꯀꯣ
ꯐꯩꯅꯦ ꯑꯗꯨꯒꯨꯝꯕ ꯋꯥꯈꯜ ꯂꯩꯔꯤꯗꯣ ꯌꯥꯝ ꯐꯥꯕꯅꯤ
ꯈꯡꯗꯦꯗ ꯑꯩ ꯐꯕ꯭ꯔꯥ ꯐꯠꯇꯕ꯭ꯔꯥ ꯈꯪꯒꯦꯗ ꯅꯁꯨ ꯊꯤꯕ ꯌꯔꯦꯅ ꯑꯗꯨꯗꯤ ꯇ꯭ꯋꯦꯟꯇꯤ ꯐꯥꯏ ꯁꯨꯔꯦꯅ
ꯂꯩꯇꯕ ꯐꯤ ꯊꯤꯅꯤꯡꯉꯥꯏ
ꯑꯁ ꯀꯩꯗꯧꯕꯩ ꯂꯩꯔꯣꯏꯗꯣꯏꯅꯣꯣ ꯅꯨꯄꯤꯅ ꯑꯦ ꯅꯨꯄꯥ ꯑꯦ ꯅꯨꯄꯥꯅꯕꯨ
ꯎꯝ ꯑꯣ ꯈ ꯅꯨꯄꯥꯅꯕꯨ ꯄꯩꯁꯥ ꯄꯥꯏꯗ꯭ꯔꯗꯤ ꯂꯩꯇꯕꯅꯤꯀꯣ
ꯍꯣꯏꯅꯦ ꯍꯣꯏꯅꯦ ꯍꯟꯗꯛꯀꯥꯟ ꯅꯨꯄꯤꯁꯤꯡꯁꯦ ꯂꯣꯏ ꯁꯤꯡꯉꯕꯅꯤꯅꯦ ꯄꯩꯁꯥ ꯑꯗ ꯍꯥꯟꯅ ꯃꯥꯏ ꯃꯣꯏꯁꯦ ꯌꯦꯡꯈ꯭ꯔꯕꯀꯣ
ꯎꯝ ꯍꯝ
ꯄꯩꯁꯥ ꯂꯩꯇ꯭ꯔꯗꯤ ꯍꯣꯏ ꯂꯨ ꯑꯃꯔꯣꯝꯗꯗꯤ ꯅꯨꯄꯤꯗꯤ ꯀꯩꯁꯨ ꯀꯥꯏꯗꯦ ꯊꯕꯛ ꯇꯧꯗ꯭ꯔꯁꯨ ꯑꯗꯨꯝ ꯅꯨꯄꯥ ꯌꯨꯝꯗ ꯆꯠꯈ ꯆꯠꯈꯤꯗꯧꯅꯤꯅꯀꯣ ꯀꯥꯏꯗꯦꯕ ꯑꯗꯨ ꯅꯨꯄꯥꯗꯤ ꯄꯩꯁꯥ ꯇꯥꯟ ꯊꯣꯛꯇ꯭ꯔꯗꯤ ꯃꯣꯏ ꯃꯇꯨꯒ ꯃꯆꯥꯒ ꯀꯩꯗꯧꯕ ꯀꯩꯗꯧꯔꯒ ꯌꯣꯛꯀꯅꯤꯀꯣ ꯊꯥꯛꯀꯅꯤ ꯑꯗꯨꯒꯋ ꯅꯨꯄꯥꯒꯤ ꯄꯨꯟꯁꯤꯒ ꯅꯨꯄꯤꯒꯤ ꯄꯨꯟꯁꯤꯁꯦ ꯌꯥꯝ ꯈꯦꯠꯅꯩꯌꯦ
ꯅꯨꯄꯥꯒꯤ ꯄꯨꯟꯁꯤ ꯅꯨꯄꯥ ꯄꯨꯟꯁꯤꯅ ꯍꯥꯟꯅ ꯍꯦꯟꯅ ꯋꯥꯕꯅꯤꯗ
ꯍꯣꯏ ꯍꯣꯏ ꯋꯥꯏꯑꯦ ꯋꯥꯏꯑꯦ ꯈꯪꯉꯦ ꯊꯕꯛ ꯁꯨꯅꯦ ꯑꯔꯨꯝ ꯑꯔꯨꯝꯕ ꯉꯥꯛꯇ ꯅꯨꯄꯤꯒꯤꯗꯤ ꯌꯥꯝꯃꯦ ꯍꯥꯏꯕ ꯋꯥꯒꯗꯅꯦ ꯃꯆꯦꯠ ꯃꯆꯦꯠꯀꯣ ꯃꯀꯨꯞ ꯃꯀꯨꯞ ꯌꯥꯝꯅ ꯌꯥꯝꯃꯤ ꯅꯨꯄꯤꯒꯤꯁꯨ ꯍꯣꯏ ꯑꯗꯨꯕꯨ ꯅꯨꯄꯥꯒꯤꯅꯀꯣ ꯑꯆꯧ ꯑꯆꯧꯕ ꯉꯥꯛꯇ ꯑꯁ ꯅꯨꯡꯉꯥꯏꯇꯦ ꯅꯨꯄꯥꯥꯕꯁꯨ ꯈꯜꯂꯒ ꯑꯗꯨꯝ ꯅꯣꯏꯁꯨ ꯑꯗꯨ ꯅꯪ ꯊꯕꯥ ꯑꯛ ꯇꯧꯔꯗꯤ ꯁꯦꯂꯦꯔꯤ ꯁꯦꯂꯦꯔꯤꯗꯤ ꯀꯌꯥ ꯄꯤꯒꯦ ꯅꯪꯒꯤꯗꯤ
ꯑꯁ ꯌꯥꯝ ꯂꯩꯌꯦꯗ
ꯀꯌꯥꯔꯣ
ꯁꯚꯦꯟꯗꯤꯟ ꯑꯦꯠꯇꯤꯟ ꯒꯛ ꯗꯅꯦ
ꯎꯁ ꯌꯥꯝꯃꯜꯂꯦꯍꯦ ꯀꯗꯥꯏꯗꯥꯒꯤ ꯁꯤ ꯖꯤ ꯌꯥꯝꯃꯦ ꯌꯥꯝꯃꯦ ꯄꯩꯁꯥ ꯌꯥꯝ ꯁꯦꯚꯤꯡ ꯇꯧꯔꯝꯃꯅꯤ ꯑꯗꯨꯗꯤ ꯅꯪꯗꯤ
ꯁꯦꯚꯤꯡ ꯇꯧꯕ ꯊꯣꯛꯇꯦꯅꯦ
ꯃꯤꯡ ꯇꯧꯔꯝꯃ ꯅꯤꯌꯦ
ꯌꯝ ꯌꯝꯃꯤ
ꯐꯩꯌꯦ ꯌꯥꯝ ꯐꯩꯌꯦ ꯔꯨ
ꯖ꯭ꯌꯨꯝꯒꯤ ꯃꯤ ꯌꯥꯝ
ꯃꯦ ꯆꯍꯤ ꯌꯥꯝꯕꯒꯤ ꯄꯩꯁꯥꯁꯨ ꯌꯥꯝ ꯆꯪꯅꯤ ꯍꯥꯏꯕꯗꯨꯔ ꯅꯪꯒꯤꯖꯦ ꯍꯥ ꯑꯍꯟ ꯑꯣꯏꯔꯦꯅ ꯄꯩꯁꯥ ꯌꯥꯝ ꯆ__ ꯑꯪ ꯍꯥꯏꯕꯗꯨ ꯔ꯭ꯣꯍ ꯍꯥ ꯍ ꯑꯍ
ꯑꯩꯈꯣꯏ ꯋꯥ ꯍꯥꯏ ꯔꯝꯅꯤ ꯄꯤꯅꯥꯎꯎꯜ ꯀꯨꯏꯔꯦꯀꯣ ꯁ꯭ꯀꯨꯜ ꯀꯥꯕ
ꯑꯧ ꯑꯣ ꯅꯪꯅ ꯑꯗꯨ ꯂꯣꯏ ꯌꯦꯡꯁꯤꯜꯂꯤꯕ
ꯂꯣꯏꯕꯨꯗꯤ ꯌꯦꯡꯁꯤꯟꯗꯦꯗ ꯀꯣꯏ ꯏꯄꯥ ꯏꯃꯥꯁꯨ ꯂꯩ ꯏꯅ
ꯑꯣ ꯑꯣ ꯅꯣꯏ ꯁꯤꯚꯤꯂꯤꯡꯗꯤ ꯀ꯭ꯌꯥꯔꯥ ꯑꯗꯨꯗꯤ ꯅꯣꯏ ꯁꯤꯚꯤꯂꯤꯡꯗꯤ ꯀꯌꯥꯔꯣ
ꯑꯩꯗꯤ ꯁꯦꯚꯤꯡ ꯇꯧꯗꯦ ꯍꯦ ꯃꯔꯨꯞ ꯑꯣꯏꯅ ꯁꯥꯟꯅꯔꯤꯡ
ꯑꯩꯅ ꯃꯔꯨꯞ ꯁꯥꯟꯅꯕꯗꯨꯅ ꯍꯦꯟꯅ ꯀꯥꯟꯅꯒ꯭ꯤꯕꯅꯤꯅꯦ ꯑꯗꯨ ꯗꯤ ꯌꯥꯝ ꯐꯩꯅ
ꯎꯝ ꯍꯦꯟꯅ ꯀꯥꯟꯅꯒꯅꯤ ꯈꯜꯂꯒ ꯁꯥꯟꯅꯕꯤꯔꯒ ꯍꯧꯖꯤꯛꯗꯤ ꯍꯨꯟꯕ ꯉꯝꯗ꯭ꯔꯦꯍꯦ
ꯍꯦ ꯍꯦ ꯀ꯭ꯌꯥ ꯀ꯭ꯌꯥꯒꯤ ꯁꯥꯟꯅꯕ꯭ꯔꯣ ꯑꯆꯧꯕ ꯆꯥꯎꯕꯒꯤ ꯑꯣꯏꯔꯝꯅꯤꯅ ꯑꯗꯨꯗꯤ
ꯍ ꯇꯔꯥꯒꯤ
ꯑꯧ ꯑꯣ ꯌꯥꯝ ꯐꯩꯌꯦ ꯌꯥꯝ ꯐꯩꯌꯦ ꯇꯧꯋꯣ ꯇꯧꯋꯣ ꯍꯥꯌꯦꯡꯋꯥꯏ ꯒꯤꯅꯤ
ꯍꯩꯋꯦꯡ ꯍꯌꯦꯡ ꯋꯥꯏꯒꯅꯤ ꯈꯜꯂꯒ ꯇꯧꯔꯒ ꯂꯩꯕꯅꯤ